ꯑ ꯍꯜꯂꯣ ꯑ ꯇꯥꯔꯕ꯭ꯔꯣ
ꯑꯧ ꯇꯥꯒꯦ ꯅꯣꯏ ꯇꯥꯕ꯭ꯔ ꯅꯪꯗꯤ
ꯑꯣ ꯀꯩ ꯇꯧꯔꯤꯒꯦ
ꯐꯝꯃꯤꯌꯦꯦ ꯆꯨꯝꯅ ꯑꯗꯨꯝ ꯐꯝꯃꯦ ꯅꯪꯗ ꯀꯩꯗꯅꯣ
ꯑꯁ ꯄꯟ ꯆꯥ
ꯍ ꯍ ꯍ ꯍ ꯍ ꯀꯩꯀꯩ ꯇꯧꯔꯤꯅꯣ ꯉꯁꯤꯗꯤ
ꯉꯁꯤꯁꯦ ꯊꯕꯛ ꯆꯠꯇ꯭ꯔꯦ ꯑꯗꯨꯝ ꯍꯤꯞꯄꯒ ꯂꯩꯌꯦ
ꯑꯣ ꯅꯨꯡꯉꯥꯏꯔꯦꯅꯦ
ꯑꯁ ꯅꯨꯡꯉꯥꯏꯖ ꯍꯥꯏꯦꯗꯣꯔ ꯅꯨꯡꯉ ꯅꯨꯡꯉꯥꯏꯕ꯭ꯔꯥ ꯅꯨꯡꯉꯥꯏꯇꯕ꯭ꯔꯥ ꯈꯪꯗꯤ ꯈꯪꯗ꯭ꯔꯦ ꯑꯗꯨꯝ ꯍꯞꯄꯒꯂꯏꯕꯕꯁꯤ ꯈꯪꯉ ꯊꯣꯔ ꯑꯃ ꯑꯃꯨꯛ ꯍꯥꯎꯒꯠꯄ
ꯎꯆꯥꯥ
ꯅꯗꯤ
ꯑꯩꯗꯤ ꯊꯕꯛ ꯆꯠꯂꯒ ꯍꯜꯂꯛꯑꯦ ꯍꯜꯂꯛꯑꯒ ꯐꯝꯃ ꯂꯩꯑꯦ ꯍꯧꯖꯤꯛꯇꯤ
ꯑꯠꯆꯥꯥ ꯀꯩ ꯊꯕꯛꯅꯣ
ꯑꯁ ꯆꯨꯝꯅ ꯀꯦꯐꯦꯗ ꯌꯥꯎꯕꯅꯦꯗ
ꯎꯝ ꯌꯥꯝ ꯐꯩꯌꯦ ꯑꯗꯨꯁꯨ ꯊꯕꯛ ꯊꯕꯛ ꯇꯧꯕꯁꯨ ꯅꯨꯡꯉꯥꯏꯔꯝꯕꯅꯤ ꯌꯨꯝꯗ ꯂꯩꯔꯒ ꯕꯣꯔꯤꯡ ꯇꯧꯑꯏ
ꯍꯣꯏ ꯃꯔꯝ ꯑꯃꯗꯗꯤ ꯑꯗꯨꯃꯥꯏꯅ ꯇꯧꯋꯤ ꯍꯣꯏ
ꯌꯥꯝꯅ ꯀꯩꯅꯣ ꯌꯥꯝꯅ ꯐꯩꯕ ꯃꯥꯂꯦꯀꯣ
ꯇ
ꯑ
ꯑꯁ ꯐꯕ ꯁꯥꯔꯅꯤ ꯀꯩꯅꯣ ꯊꯕꯛ ꯐꯕ ꯁꯥꯔꯤꯅꯦ ꯃꯃꯤ ꯀ ꯈꯠꯇ ꯍꯣꯏ ꯐꯥꯕ ꯁꯥꯔꯤꯅꯤꯍ ꯁꯥꯔꯤꯅꯦ
ꯑꯁ ꯈꯪꯗꯦꯗꯅꯤ ꯑꯩꯗꯤ ꯌꯥꯝ ꯐꯩ ꯌꯥꯝ ꯐꯥꯕ꯭ꯔꯅ ꯈꯜꯂꯒ ꯐꯥꯕ ꯁꯥꯔꯅꯤ ꯍꯥꯏꯌꯦ ꯈꯜꯂꯤꯂꯗꯦ
ꯅꯃꯤꯗꯤ ꯆꯥꯉꯖ ꯊꯣꯡꯉꯕꯣ ꯀꯝ ꯀꯥꯟꯗꯦ ꯁꯣꯡꯗꯅꯣ
ꯎ ꯑꯩꯗꯤ ꯆꯥꯛ ꯌꯦꯟꯁꯥꯡꯒ ꯊꯣꯡꯉꯔꯣꯏꯗ
ꯑꯣ ꯀꯅꯥꯅ ꯊꯣꯝꯕꯤꯗꯣꯏꯅꯣ
ꯍꯗ ꯀꯗ ꯍꯥꯏꯗ ꯆꯥꯁꯤꯔ
ꯃꯤ ꯀ꯭ꯌꯥ ꯂꯩꯥꯏꯕ꯭ꯔꯣꯅꯦ
ꯑꯦ ꯑꯩꯈꯣꯏ ꯏꯃꯥꯟꯅꯕ ꯑꯃꯒ ꯂꯩꯌꯦꯅ ꯃꯥꯗꯣ ꯊꯕꯛ ꯑ ꯀꯩꯅꯩꯅꯣ ꯊꯕꯛ ꯆꯠ꯭ꯔꯒ
ꯑꯣ
ꯊ ꯊꯕꯛꯇ ꯆꯥꯔꯒ ꯍꯜꯂꯛꯀꯅꯤ ꯍꯥꯏꯌꯦ ꯑꯗꯣ ꯑꯩ ꯏꯇꯣꯝꯇ ꯈꯣꯡꯅ ꯆꯥꯕ ꯇꯜꯨꯀꯣ
ꯑꯗꯨꯗꯤ ꯃꯄꯥꯟꯗꯒꯤ ꯆꯥꯕ ꯆꯠꯂꯣ ꯑꯗꯨꯗꯤ ꯅꯪꯁꯨ ꯉꯁꯤꯅ ꯐꯗꯅꯤꯅ
ꯑꯗꯨꯅ ꯐꯥꯗ ꯃꯥꯜꯂꯦ ꯋꯥꯈꯟꯁꯦꯥꯖꯥꯠ ꯈꯜꯂꯦ
ꯎ ꯌꯥꯖ ꯈ ꯌꯥꯝ ꯋꯥꯈꯜ ꯌꯥꯝꯃꯟꯕꯁꯨ ꯐꯠꯇꯕꯅꯦꯍ
ꯑꯩꯈꯣꯏ ꯃꯅꯤꯡꯂꯣꯝꯗ ꯑꯦ ꯏꯃꯥꯟꯅꯕ ꯈꯣꯏ ꯑꯃ ꯂꯩꯕꯁꯨ ꯌꯥꯎꯋꯦ ꯑꯗꯣ ꯆ ꯃꯣꯏꯔꯣꯝꯗ ꯆꯔꯨꯁꯤꯔꯅ ꯈꯟ ꯂꯩ
ꯑꯣ ꯌꯥꯏꯅꯦ ꯑꯗꯨꯁꯨ ꯑꯦꯟꯁꯥꯡ ꯑꯍꯥꯎ ꯑꯃ ꯆꯠꯊꯣꯛꯑꯣ ꯀꯩꯅꯣ
ꯑꯗꯨꯕꯨ ꯃꯥꯒꯤ ꯒꯥꯔꯜ ꯐ꯭ꯔꯦꯟ ꯏꯕꯗꯒꯤ ꯑꯩꯁ
ꯑꯣ
ꯑꯁ ꯅꯨꯄꯤꯕꯨ ꯀꯩꯅꯣꯗ ꯇꯥꯟꯊꯣꯛꯑꯒ ꯂꯣꯏꯔꯦ ꯀꯩꯅꯣ ꯉꯁꯤ ꯈꯛꯇꯗꯨꯕꯨ
ꯅꯠꯇꯦ ꯑꯥ ꯀꯩꯅꯣ ꯏꯀꯥꯏꯕ ꯍꯥꯢ ꯇꯥꯔꯦ
ꯏꯀꯥꯏꯒꯦ ꯅꯗ ꯏꯀꯥꯏ ꯍꯥꯏꯗꯤ ꯄꯣꯛ ꯊꯜꯣꯏꯒꯦ
ꯈꯪ꯭ꯔꯦꯃꯕꯨ ꯂꯣꯟꯅ ꯀꯧꯊꯣꯛꯂꯒ ꯑꯩ ꯆꯥꯛ ꯌꯦꯟꯁꯥꯡ ꯑꯩꯉꯣꯟꯗ ꯊꯤꯟꯕꯤꯔꯛꯁꯤꯔꯥꯅ ꯈꯜꯂꯤ
ꯌꯥꯏꯅꯦ ꯑꯗꯨꯁꯨ ꯃꯈꯜꯗꯤ ꯖꯥꯔꯥ ꯇꯧꯔ ꯃꯥꯂꯌꯦ
ꯎꯝ ꯅꯣꯏꯗꯤ ꯀꯩ ꯃꯊꯦꯜ ꯊꯣꯡꯗꯣꯏꯅꯣ
ꯈꯪꯗꯦꯗ ꯀꯩ ꯊꯣꯡꯗꯣꯏꯅꯣ ꯑꯩꯈꯣꯏꯁꯨ ꯈꯪꯗꯦ
ꯆꯥꯛ ꯏꯟꯁꯥꯡ ꯍꯥꯎꯒꯗꯧ ꯃꯥꯂꯦꯍꯦ
ꯈꯪꯗꯦꯗ ꯍꯥꯎꯕ꯭ꯔ ꯍꯥꯎꯗꯕ
ꯆꯤꯡꯗ ꯂꯩꯕ꯭ꯔꯣ ꯇꯝꯄꯥꯛꯇ ꯂꯩꯕ꯭ꯔꯥ
ꯇꯝꯗ ꯂꯩꯌꯦ
ꯃꯌꯥꯝꯅꯦ
ꯅꯨꯡꯉꯥꯏꯇꯦꯗ ꯁꯥꯃꯟꯕꯒꯤ ꯅꯣꯏꯅꯗꯤ ꯁꯥꯗꯕ꯭ꯔꯣ
ꯈꯣꯏ ꯂꯒꯒ ꯃꯟꯒꯦ ꯇꯧꯔꯦꯗꯤ
ꯑꯣꯔ ꯇꯧꯔꯝꯃꯅꯤ ꯍꯣꯏ ꯅꯣꯡꯁꯨ ꯆꯨꯔꯝꯃꯣꯏꯀꯣ
ꯍꯦꯛ ꯍꯧꯒꯠꯄꯗꯒꯤ ꯏꯦ ꯏꯁꯦ ꯅꯨꯡꯁꯥ ꯊꯣꯛꯁꯦ ꯐꯥꯀꯤ ꯅꯠꯇꯦ ꯃꯤꯟꯒꯦ ꯇꯧꯋꯦꯕ ꯃꯅꯨꯡꯗ ꯂꯣꯏꯅ ꯑꯩꯒꯤ ꯃꯅꯨꯡꯗ ꯂꯣꯏꯅ ꯃꯨꯟꯒꯗꯧ ꯇꯧꯔꯦꯕ ꯁꯃꯥꯟꯕꯗꯒꯤ ꯌꯥꯗ꯭ꯔꯦ ꯇꯝꯕꯁꯨ ꯌꯥꯗꯦ
ꯃꯨꯜꯂꯝꯃꯅꯤ ꯑꯗꯨꯗꯤ
ꯇꯨꯝꯕꯁꯨ ꯌꯥꯗ꯭ꯔꯦ ꯑꯗꯨꯒ ꯀꯩꯅꯣ ꯑ ꯅꯦꯛꯀꯦꯠꯇ ꯇꯨꯝꯝꯒ ꯂꯩꯕꯅꯦ ꯁꯥꯃꯟꯕꯗꯒꯤ ꯌꯥꯗ꯭ꯔꯦꯕ
ꯎꯝ ꯑꯣꯏꯔꯝꯃꯅꯤ ꯅꯣꯡꯁꯨ ꯆꯨꯔꯝꯃꯣꯏꯀꯣ
ꯐꯣꯔꯇꯤ ꯐꯥꯏꯚ ꯐꯣꯔꯇꯤ ꯁꯤꯛꯁ ꯗꯤꯒ꯭ꯔꯤ ꯁꯦꯜꯁꯤꯌꯥꯁ ꯌꯥꯎꯔꯤ ꯁꯤꯗꯤ ꯑꯗꯨꯒꯤ ꯑꯁ ꯈꯡꯗ꯭ꯔꯦ ꯋꯥꯈꯟ ꯀ ꯀꯣꯛ ꯀꯣꯛꯁꯨ ꯉꯥꯑꯣꯕ ꯍꯧꯔꯦ
ꯑꯣꯏꯔꯝꯃꯅꯦ ꯏꯁꯤꯡꯒꯨꯝꯕꯗꯤ ꯃꯔꯥꯡ ꯀꯥꯏꯅ ꯐꯪꯕ꯭ꯔꯣ ꯑꯗꯨꯑꯣꯏꯗꯤ
ꯏꯁꯤꯡꯗꯤ ꯃꯔꯥꯡ ꯀꯥꯏꯌꯦꯗ
ꯑꯠꯁꯥ ꯐꯩꯌꯦ ꯑꯗꯨꯗꯤ ꯏꯁꯤꯡ ꯐꯖꯅ ꯐꯪꯉꯗꯤ ꯁꯥꯔꯤ ꯀꯥꯟꯗꯨꯗ ꯏꯁꯤꯡ ꯐꯖꯅ ꯐꯪꯗ꯭ꯔꯗꯤ ꯎꯝ
ꯀꯗꯥꯏꯗꯒꯤꯅꯣꯍꯦ ꯏꯁꯤꯡꯁꯨ ꯁꯥꯔꯤꯕ
ꯇꯧꯔꯝꯒꯅꯤ
ꯎꯝ
ꯏꯁꯤꯡ ꯅꯝꯊꯔꯕꯣ ꯏꯁꯤꯡ ꯅꯝꯊꯤꯔꯕꯣ ꯅꯣꯏꯒꯤ ꯏꯁꯤꯡ ꯅꯝ ꯊꯤꯗꯔꯕ꯭ꯔꯣ
ꯅꯝꯗꯤ ꯅꯝꯁꯤꯗ꯭ꯔꯦ ꯑꯗꯨꯗꯣ ꯌꯥꯏ
ꯐꯩꯌꯦ ꯑꯗꯨꯗꯤ ꯐꯩꯌꯦ ꯑꯗꯨꯗꯤ
ꯅꯪꯗꯤ ꯀꯔꯤ ꯀꯔꯤ ꯆꯠꯊꯔꯤꯕ ꯀꯣꯂꯦꯖ ꯇꯝꯕꯤꯔꯣ
ꯇꯣꯛꯑꯦ ꯂꯣꯏꯔꯦ ꯑꯗꯨꯗꯤ
ꯑ ꯌꯥꯝ ꯐꯩꯅꯦ ꯆꯍꯤ ꯀꯌꯥ ꯁꯨꯔꯒꯦ
ꯏꯁ ꯌꯥꯝ ꯅꯥꯔꯦꯗ ꯀꯨꯟ ꯇꯔꯨꯛ ꯈꯛꯇ ꯉꯥꯏꯉꯗ
ꯑꯗꯨꯝ ꯍꯥꯏꯕꯤꯌꯨ ꯀꯌꯥ ꯀꯌꯥꯝ ꯁꯨꯔꯒꯦ ꯍꯥꯏꯕꯗꯣ ꯑꯗꯨꯝ ꯈꯪꯅꯕ ꯑꯣꯏꯅꯅꯣꯀꯣ
ꯀꯨꯟ ꯇꯔꯨꯛ ꯈꯛꯇꯪ ꯉꯔꯤꯑꯦ
ꯎꯝ ꯀꯨꯟꯇ꯭ꯔꯣ ꯑꯣꯏꯅ
ꯍꯣꯏ ꯅꯣꯏꯗꯤ
ꯑꯆꯥ ꯑꯆꯥ ꯑꯥꯡꯁꯨꯒꯗꯣꯡꯃꯅ ꯔꯣ
ꯀꯨꯟ ꯈꯪꯗꯦꯗ ꯊꯥꯔꯇꯤꯒꯨꯝꯕ ꯁꯨꯔꯝꯒꯗ꯭ꯔꯥ ꯑꯦꯖ ꯐꯥꯒꯤꯦ ꯇꯧꯅꯦ ꯇ꯭ꯋꯦꯟꯇꯤ ꯇ꯭ꯋꯦꯟꯇꯤ ꯇꯨ ꯇ꯭ꯋꯦꯟꯇꯤ ꯐꯣꯔ ꯑꯗꯨ ꯑꯩ ꯑꯣꯏꯔꯝꯗꯧ ꯃꯥꯜꯂꯦ
ꯁꯝꯀꯤꯡ ꯃꯜꯦ ꯑꯗꯨꯗꯨꯗꯤ
ꯑꯦ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏꯔꯝꯒꯅꯦ ꯑꯗꯨꯗꯤ
ꯇ꯭ꯋꯦꯟꯇꯤ ꯁꯤꯛꯁ ꯆꯞ ꯃꯥꯟꯅꯩ ꯑꯩꯈꯣꯏꯅꯤ
ꯑꯆꯥꯥ ꯐꯥꯔꯦꯅꯦ ꯑꯗꯨꯗꯤ
ꯎꯝ
ꯀꯩ ꯂꯝ ꯐꯩꯅꯣ
ꯑꯩꯗꯤ ꯆꯤꯡꯒꯤ ꯇꯝꯄꯥꯛꯇꯣ ꯈꯪꯕ꯭ꯔꯣ
ꯍꯣꯏ ꯍꯣꯏ
ꯆꯤꯡꯒꯤ ꯇꯝꯄꯥꯛ ꯑꯥꯗ ꯆꯠꯂꯒ ꯗꯥꯝ ꯌꯥꯝ ꯆꯥꯎꯕ ꯂꯩꯌꯨꯗ ꯈꯪꯗ꯭ꯔꯣ
ꯑꯥ ꯈꯪꯉꯦ ꯍꯣꯏ
ꯑꯁ꯭ꯋꯥꯏꯗꯒꯤꯅꯤ ꯑꯩꯗꯤ
ꯑꯣ ꯑꯁ ꯍꯥꯏꯔꯒ ꯑꯗꯨꯒꯤ ꯑꯩꯗꯤ ꯀꯩꯅꯣ ꯕ꯭ꯔꯤꯖꯔ ꯄꯤꯌꯔ ꯕ꯭ꯔꯤꯖꯅ ꯋꯥꯡꯕꯗꯣ
ꯃꯤ ꯏꯈ ꯑꯦꯀꯥꯗꯃꯤ ꯃꯅꯥꯧꯣ
ꯅꯠꯇꯦ ꯅꯠꯇꯦ ꯑꯣ ꯇꯨꯔꯦꯟ ꯃꯅꯥꯛꯇꯅꯦ
ꯑꯣ ꯍꯣ ꯗꯣꯔꯦꯟ ꯃꯅꯥ
ꯍꯣꯏ ꯇꯨꯔꯦꯟ ꯉꯥꯛꯇꯅꯤ ꯍꯣꯏ
ꯑꯣ ꯑꯣ ꯌꯥꯝ ꯐꯩ ꯑꯩꯈꯣꯏꯔꯣꯝꯗꯗꯤ ꯀꯣꯏꯔꯛꯇ꯭ꯔꯣ ꯌꯥꯝ ꯉꯥꯡꯉꯦꯗꯅ ꯑꯩꯈꯣꯏꯒ
ꯀꯣ ꯑꯩꯗꯤ ꯀꯣꯏꯕ ꯁꯨꯆꯠ ꯆꯠꯇ꯭ꯔꯤꯗ ꯅꯨꯡꯉꯥꯏꯔꯝꯒꯅꯤ ꯅꯣꯏꯒꯤ ꯀꯩꯅꯣ ꯗꯥꯝꯗꯣ
ꯍꯣꯏ ꯑꯩꯈꯣꯏꯔꯣꯝꯗ ꯑꯩꯈꯣꯏꯔꯣꯝꯗ ꯂꯥꯛꯑꯣ ꯑꯩ ꯏꯔꯣꯏꯕ ꯇꯝꯃꯤꯒꯦ ꯅꯪꯒꯤ
ꯏꯁ ꯏꯔꯣꯏꯕꯗꯤ ꯑꯗꯨꯝ ꯍꯩꯌꯦꯗꯥ ꯍ
ꯁꯆꯤꯟ ꯆꯅꯣꯍꯦ
ꯑꯁꯦꯡꯕꯅꯦ ꯏꯔꯣꯏꯕꯗꯤ ꯌꯥꯝ ꯃꯥꯏꯑꯦ ꯑꯩꯈꯣꯏ ꯅꯍꯥꯟ ꯑꯉꯥꯡ ꯑꯣꯏꯔꯤꯀꯥꯟꯗ ꯌꯥꯝ ꯂꯣꯏꯅꯔꯛꯄꯅꯦ ꯀꯩꯅꯣ
ꯑꯉꯥꯡ ꯑꯣꯏꯔꯤꯈꯩ ꯑꯗꯨꯒ ꯍꯧꯖꯤꯛꯗꯤ ꯇꯣꯉꯥꯟꯅ
ꯑꯦ ꯍꯧꯖꯤꯛꯀꯥꯟꯁꯨ ꯑꯗꯨꯝ ꯑꯦꯛꯁꯄꯥꯔꯠ ꯑꯣꯏꯔꯤꯅ
ꯑꯗꯣ ꯍꯥꯏꯒꯦ ꯑꯗꯣ ꯑꯩꯈꯣꯏ ꯗꯥꯝꯅ ꯅꯪ ꯏꯔꯣꯏꯕ ꯍꯥꯏꯒꯦꯔꯣ
ꯁꯄꯤꯟ ꯀꯩꯅꯣ ꯁ꯭ꯄꯤꯟ ꯇꯧꯕ ꯌꯥꯥꯗꯣꯏꯣꯔꯥ ꯏꯁꯤꯡꯗꯣ
ꯅꯠꯇꯦ ꯑꯗꯨꯝ ꯇꯧꯗꯦ ꯑꯩꯈꯣꯏ ꯗꯥꯝꯗ ꯀꯩꯅꯣ ꯏꯔꯣꯏꯕ ꯍꯩꯕ꯭ꯔꯥ ꯏꯁꯄꯤꯟꯁ ꯃꯨꯇ ꯇꯧꯗꯦ
ꯑꯗꯨ ꯑꯣꯏꯔꯗꯤ ꯍꯥꯏꯒꯅꯤꯗ
ꯌꯥꯝꯅ ꯀꯩꯅꯣ ꯏꯁꯤꯡ ꯌꯥꯝꯅ ꯀꯟꯕ ꯃꯇꯝꯗ ꯀꯩꯅꯣ ꯑ ꯅꯪ ꯏꯔꯣꯏꯕ ꯍꯩꯒꯦꯔꯥ
ꯑꯩꯈꯣꯏꯗ ꯏꯁꯤꯡ ꯇꯟꯕ ꯀꯥꯟꯗꯁꯨ ꯏꯔꯣꯏꯕ ꯍꯩꯌꯦ ꯅꯧ ꯀꯩꯅꯣ ꯄꯤꯛꯑꯀꯥꯟꯗꯁꯨ ꯏꯔꯣꯏꯕ ꯍꯩꯌꯦ ꯏꯔꯣꯏꯕꯗꯤ ꯑꯗꯨꯝ ꯍꯩꯌꯦꯗ
ꯑꯠꯆꯥ ꯑꯠꯆꯥ ꯑꯠꯆꯥ ꯅꯪ ꯑꯝꯇ ꯌꯦꯡꯉꯦꯅꯦ ꯑꯃꯝꯇ ꯂꯥꯛꯑꯣꯅꯦ
ꯑꯩꯈꯣꯏ ꯌꯨꯝꯗꯣ ꯑꯩꯈꯣꯏ ꯈꯨꯟꯒꯤ ꯌꯨꯝꯗꯣ ꯑꯗꯨꯗꯣ ꯀꯩꯅꯣ ꯇꯨꯔꯦꯟ ꯃꯅꯥꯛꯇꯅꯦꯕ ꯑꯗꯨꯒꯤ ꯅꯨꯡꯇꯤꯒꯤ ꯏꯔꯣꯏꯕ ꯆꯠꯕꯅꯦ ꯑꯗꯨꯒꯤ ꯏꯁꯤꯡ ꯏꯁꯤꯡꯒꯤ ꯏꯁꯤꯡꯒꯤ ꯃꯍꯤꯛ ꯍꯥꯏꯅ ꯀꯧꯕꯅꯦ ꯑꯩꯕꯨ ꯅꯨꯡꯇꯤꯒꯤ ꯏꯔꯣꯏꯃꯟꯕꯒꯤ
ꯑꯁ ꯂꯥꯏꯔꯦꯍ
ꯏꯁꯤꯡꯒꯤ ꯀꯩꯅꯣ ꯏꯁꯤꯡ ꯃꯊꯛꯇ ꯃꯈꯣꯡ ꯌꯥꯝ ꯄꯥꯜꯂꯒ ꯀꯩꯅꯣ ꯑꯃ ꯆꯠꯂꯤꯦꯗꯅ ꯃꯍꯤꯛ ꯑꯃ ꯍꯣꯏ ꯑꯣ ꯇꯅ ꯀꯧꯏꯅꯦ ꯈꯪꯕ꯭ꯔꯥ
ꯅꯪ ꯏꯔꯣꯏꯕꯕꯗꯒꯤ ꯅꯪ ꯅꯪ ꯅꯪꯉꯣꯟꯗ ꯑꯁꯨꯝ ꯑꯣꯏꯅ ꯀꯧꯔꯦ
ꯑꯣ
ꯑꯩꯈꯣꯏꯔꯣꯝꯗ ꯇ꯭ꯔꯥꯏ ꯇꯧꯕ ꯂꯥꯛꯑꯝꯅꯦ
ꯑꯁ ꯑꯗꯨ ꯃ ꯃꯐꯝ ꯑꯗꯨ ꯃꯐꯝꯗꯨꯗꯤ ꯅꯨꯡꯇꯤ ꯇꯧꯗꯕꯅꯤꯅ ꯀꯤꯌꯦꯅ
ꯑꯁ ꯑꯩ ꯂꯩꯔꯤꯁꯤꯗꯤ ꯅꯪꯅ
ꯁꯤꯁ
ꯑꯩꯅ ꯅꯪꯅ ꯉꯝꯗ꯭ꯔꯗꯤ ꯑꯩꯒꯤ ꯏꯊꯛꯇ ꯑꯩ ꯄꯨꯔꯒ ꯑꯩ ꯏꯔꯣꯏꯕꯤꯒꯦꯗꯨꯅ
ꯍꯥꯏꯔꯒ ꯑꯗꯨꯗ ꯍꯤ ꯍꯤ ꯂꯩꯕ꯭ꯔꯥ
ꯆꯤ ꯂꯩꯦ ꯍꯣꯏ ꯅꯠꯇꯔꯁꯨꯨ ꯂꯩꯌꯦ
ꯑꯣ ꯑꯣ ꯅꯨꯡꯉꯥꯏꯔꯝꯅꯤꯅꯦ ꯑꯗꯨꯗꯤ ꯑꯩꯗꯤ ꯁꯨꯛꯆꯠ ꯆꯠ ꯄꯤꯗ꯭ꯔꯤꯗ ꯑꯗꯨꯗ
ꯅꯪꯅ ꯂꯛꯂꯒ ꯅꯪꯅ ꯂꯩꯔꯒ
ꯆꯔ ꯍꯥꯟꯗꯕꯗ
ꯑꯁ ꯅꯨꯡꯉꯥꯏꯇꯦꯍꯦ ꯀꯅꯥꯅ ꯆꯥꯍꯟꯗ꯭ꯔꯤꯕ
ꯑꯩꯈꯣꯏ ꯕꯕꯥꯅ ꯆꯠꯊꯗ꯭ꯔꯤꯅꯦ
ꯂꯩ ꯅꯣꯏ ꯕꯕꯥꯒ ꯂꯥꯛꯑꯣ ꯑꯩꯈꯣꯏ ꯌꯨꯝꯗ ꯂꯩꯥꯛꯌꯨ ꯀꯔꯤꯝ ꯀꯥꯏꯗꯦ ꯅꯣꯡꯃ ꯅꯣꯡꯅꯤꯗꯤ
ꯍꯣꯏ ꯅꯣꯡꯃꯗꯤ ꯅꯣꯡꯃꯗꯤ ꯌꯦꯡ ꯑꯁ ꯁꯥꯎꯔꯅꯤꯍꯦ ꯑꯗꯨ ꯍꯧꯖꯤꯛꯅꯐꯥꯎ ꯆꯥꯅꯤꯡꯕ ꯍꯧꯔꯛꯦꯇꯥꯔꯦ ꯑꯗꯨꯗꯤ ꯇꯤꯟ ꯇꯤꯟ ꯌꯣꯠꯄ ꯍꯧꯔꯦꯗ ꯑꯩꯗꯤ ꯍꯣꯏ ꯍꯣꯏ
ꯆꯗꯨ ꯋꯥꯅ ꯍꯥꯏꯔꯣ
ꯃꯍꯤ ꯌꯥꯎꯗ꯭ꯔꯤꯉꯗ ꯀꯪꯅ ꯊꯣꯡꯉꯒ
ꯎꯝ ꯍꯣꯏ ꯈꯤꯇꯪ ꯀꯪꯍꯜꯂꯒ ꯀꯩꯅꯣ ꯀꯥꯂꯤꯖꯥꯗꯣ ꯑꯣꯏꯅ ꯀꯩꯅꯣ ꯁꯤꯡꯁ ꯑꯃ ꯁꯦꯝꯃꯒ ꯈꯤꯇꯪ ꯁꯥꯍꯜꯂꯨꯀꯣ
ꯑꯩꯗꯤ ꯀꯔꯤꯅꯖꯥꯗ ꯄꯥꯝꯗꯦꯗ
ꯅꯠꯇꯇꯩ ꯅꯪ ꯎꯝ ꯀꯩꯅꯣ ꯁꯤꯡꯐꯣꯛ ꯑꯣꯏꯅ ꯁꯦꯝꯕꯁꯦ ꯍꯥꯎꯕꯅꯦꯕ
ꯑꯗꯨꯗꯤ ꯀꯃꯥꯏ ꯁꯦꯝꯗꯣꯏꯅꯣ?
ꯀꯂꯤꯖꯥꯗꯨ ꯃꯨꯟꯍꯜꯂꯒ ꯀꯩꯅꯣ ꯎꯝ ꯑꯥ ꯃꯔꯣꯛꯒ ꯃꯦꯠꯂꯒ ꯎ ꯃꯣꯔꯣꯛꯒ ꯃꯦꯜꯂꯒ ꯀꯩꯅꯣ ꯁꯤꯁꯨ ꯁꯦꯝꯕꯗꯣ ꯈꯪꯗ꯭ꯔꯣ?
ꯈꯪꯗꯦꯗ ꯉꯁꯤꯈꯇ ꯇꯥꯏ ꯑꯩꯗꯤ꯫
ꯆꯠꯅꯤ ꯑꯣꯏꯅ ꯁꯦꯝꯕꯗꯣ ꯊ ꯍꯥꯎꯕꯅꯤꯍꯦ!
ꯑꯠꯆꯥꯥ
ꯅꯪꯅ ꯆꯥꯔꯤꯗꯤ ꯅꯪꯒꯤ ꯇꯪꯗꯣ ꯃꯅꯨꯡꯗ ꯆꯪꯈ꯭ꯔꯅꯤ꯫
ꯏꯁ ꯀꯌꯥꯃꯨꯛ ꯍꯥꯎꯕ ꯖꯥꯠꯂ ꯑꯗꯨꯗꯤ?
ꯑꯁ ꯑꯗꯨꯒ ꯍꯌꯦꯡ ꯋꯥꯏ ꯅꯣꯏ ꯌꯨꯝ ꯆꯠꯄꯗ ꯑꯩꯕꯨ ꯀꯥꯎꯔꯣꯏ꯫ ꯑꯃꯨꯛ ꯅꯪ ꯆꯥꯛ ꯆꯥꯕꯗ ꯑꯩꯕꯨ ꯑꯃꯨꯛ ꯅꯤꯡꯁꯤꯡꯂꯛꯄꯅꯤ ꯅꯤꯡꯁꯤꯡꯂꯛ
ꯎꯝ ꯎꯝ ꯉꯥꯅꯨ ꯌꯦꯟꯖꯥꯡꯗꯣ ꯑꯗꯨꯝ ꯅꯤꯡꯁꯤꯡꯉ ꯂꯩꯔꯅꯤ ꯑꯗꯩꯗꯤ꯫
ꯑꯩꯈꯣꯏꯔꯣꯝꯗꯗꯤ ꯇꯝꯄꯥꯛꯅꯤꯅ ꯀꯩꯅꯣ ꯉꯥꯅꯨ ꯌꯥꯝ ꯂꯣꯏꯌꯦ꯫ ꯌꯥꯝ ꯆꯥꯎꯕ ꯆꯥꯒꯅꯨꯀꯣ ꯫
ꯑꯣ ꯕꯦꯂꯥꯏꯇꯤꯔꯥ ꯅꯠꯇ꯭ꯔꯒ ꯄꯥꯛꯄꯥꯛꯔꯥ?
ꯗꯥꯛꯇꯔ ꯅꯠꯇꯦꯍꯦ ꯉꯥꯅꯨ ꯗꯨꯅꯤ ꯉꯥꯅꯨ ꯑꯁꯦꯡꯕ꯫
ꯑꯠꯆꯥꯥ ꯍꯥꯎꯕꯅꯦ ꯑꯗꯨꯗꯤ꯫
ꯍꯣꯏ ꯐꯖꯅ ꯅꯩꯈꯥꯏꯕꯤꯔꯒ ꯑꯩꯅ ꯊꯣꯡꯕꯤꯒꯦ ꯂꯥꯛꯑꯣ꯫
ꯍꯣꯏ ꯅꯣꯡꯃ ꯂꯥꯛꯀꯦ ꯍꯣꯏ ꯂꯥꯞꯄ ꯀꯥꯟꯗ ꯂꯥꯞꯄ ꯀꯥꯟꯗ ꯊꯣꯡꯕꯤꯗ꯭ꯔꯗꯤ ꯌꯥꯔꯔꯣꯏꯀꯣ
ꯐꯖꯅ ꯊꯣꯡꯕꯤꯒꯦꯍꯦ ꯑꯁꯦꯡꯕꯅꯤ ꯐꯥꯒꯤ ꯅꯠꯇꯦꯍꯦ꯫
ꯁꯦꯖ
ꯑꯦ ꯅꯤꯛꯑꯦꯍꯦ ꯑꯁꯦꯡꯕ ꯍꯥꯏꯔꯒ
ꯐꯔꯦ ꯐꯔꯦ ꯑꯗꯨꯗꯤ ꯅꯣꯡꯃ ꯑꯣꯏꯅ ꯂꯥꯛꯇꯥꯔꯦ꯫ ꯑꯣ ꯀ꯭ꯌꯥ ꯂꯣꯏꯒꯦ?
ꯍꯥ
ꯀꯌꯥ ꯂꯣꯏꯕꯅꯣ ꯅꯣꯏ?
ꯑꯥ ꯑꯗꯣ ꯅꯣꯏ ꯅꯣꯏ ꯅꯣꯏꯔꯣꯝꯗꯗꯤ ꯀꯩꯀꯩ ꯂꯩꯔꯤꯕ?
ꯌꯨꯝꯗꯔꯣ? ꯌꯨꯝꯗꯔꯣ?
ꯌꯨꯝꯗ ꯍꯣꯏ
ꯑꯈꯣꯏ ꯌꯨꯝꯗ ꯌꯦꯟꯒ ꯉꯥꯅꯨꯒ ꯑꯣꯛꯀ ꯂꯣꯏꯌꯦ ꯑꯩꯈꯣꯏꯗꯤ꯫
ꯎꯝ ꯂꯣꯀꯦꯜꯒꯤ ꯌꯦꯟꯗꯣ ꯑꯃꯥ ꯄꯣꯔꯣ꯫
ꯂꯣꯀꯦꯜꯒꯤꯁꯨ ꯂꯩꯑꯦ ꯕ꯭ꯔꯣꯏꯂꯔꯁꯨ ꯂꯩꯑꯦ ꯫
ꯕ꯭ꯔꯣꯏꯂꯔꯗꯤ ꯄꯥꯝꯗ꯭ꯔꯦꯗ ꯑꯩꯗꯤ꯫
ꯁꯦꯖ ꯑꯩꯈꯣꯏꯅ ꯌꯧꯕꯗꯤ ꯍꯥꯎꯅꯤꯍꯦ ꯀꯟ - ꯀꯟ ꯂꯥꯎꯔꯒ꯫
ꯅꯠꯇꯦ ꯄꯥꯝꯗꯦ꯫ ꯊꯥꯎꯅꯦꯕ
ꯍꯥꯎꯕꯅꯤꯍꯦ